ꯎꯝ꯫
ꯎꯝ ꯀꯩꯗꯧꯔꯤꯅꯣ꯫
ꯁꯨꯝ ꯍꯤꯞꯄꯥꯝꯕꯅꯦ ꯅꯪꯗꯤ꯫
ꯑꯩ ꯁꯨꯝꯗ ꯉꯥꯏꯔꯤꯗ ꯆꯥꯛꯆꯥꯥ ꯇꯧꯔꯒꯅ꯫ ꯅꯣꯡ ꯆꯨꯕꯅꯤꯅ ꯃꯄꯥꯟ ꯊꯣꯛꯁꯨ ꯌꯥꯔꯦ꯫ ꯇꯨꯝꯕ ꯉꯟꯃꯟꯕꯗꯨꯗ ꯆꯥꯛꯆꯥꯥꯕꯣ꯫
ꯑꯥ ꯆꯥꯔꯦ ꯉꯥꯏꯍꯥꯛ ꯑꯣꯏꯔꯦ꯫
ꯑ ꯀꯩ ꯌꯦꯟꯁꯥꯡ ꯆꯥꯔꯨꯔꯒꯦ ꯆꯥꯔꯨꯔꯦ꯫
ꯎꯝ꯫ ꯀꯥꯡꯁꯣꯏ ꯑ ꯀꯩ ꯊꯧꯒ꯭ꯔꯤꯅꯦ__ ꯀꯥꯡꯉꯧꯅꯦ ꯁꯤꯡꯖꯨꯒ ꯁꯤꯡꯖꯨꯒ꯫
ꯒꯨꯍꯥꯇꯤꯗ ꯇ꯭ꯔꯥꯏꯕ꯫ ꯒꯨꯍꯥꯇꯤꯗ ꯆꯠꯂꯨ ꯀꯥꯟꯗ ꯀꯔꯤꯦꯅꯣ ꯃꯅꯤꯄꯨꯔꯤꯒꯤ ꯍꯣꯇꯦꯜ ꯆꯪꯕꯒ ꯆꯞ ꯃꯥꯟꯅꯔꯦꯀꯣ꯫ ꯊꯦꯠ ꯊꯥꯁꯤꯗꯤ꯫
ꯍꯣꯏ ꯍꯣꯁꯇꯦꯜ ꯑꯁꯤ ꯂꯩꯕꯩꯒꯤ ꯃꯊꯦꯜꯅꯤ
ꯥ ꯃꯈꯜ ꯁꯔꯤ꯫
ꯍꯣꯏ ꯃꯈꯜ ꯁꯨꯔꯦ ꯅꯣꯏꯗꯤ ꯀꯩ ꯀꯩ ꯆꯥꯒꯦ꯫
ꯑꯩꯗꯤ__ ꯌꯦꯟ ꯁꯥ ꯑꯃꯒ ꯀꯔꯤ ꯎꯁꯣꯏ ꯆꯝꯐꯨꯠ ꯑꯃꯒ ꯆꯥꯏ꯫
ꯏꯁ ꯗꯨꯅ ꯍꯦꯅ ꯍꯥꯎꯔꯝꯃꯅꯤ꯫
ꯍꯥꯎꯕ꯭ꯔ ꯍꯧꯇꯕꯔꯥ ꯈꯪꯗꯦ꯫
ꯇꯝꯕ ꯉꯃꯣꯏ ꯀꯣ ꯍꯣꯔꯦꯟ꯫ ꯎꯁꯣꯏ ꯅꯨꯡꯕꯥꯡꯕ ꯆꯥꯕꯁꯦ ꯌꯥꯝ ꯋꯥꯕꯅꯦꯀꯣ꯫
ꯑꯥ ꯃꯪꯗ ꯈꯥꯎ ꯃꯪꯅꯗꯅ ꯈꯪꯗꯦ꯫
ꯀꯩꯀꯩ ꯇꯧꯔꯒꯦꯅ ꯁꯤꯒꯦ꯫
ꯑ ꯉꯁꯤꯗꯤ ꯉꯥꯏꯍꯥꯛ ꯊꯕꯛ ꯆꯠꯂꯨꯔꯦ ꯍꯜꯂꯛꯂꯦ꯫ ꯑꯗꯨꯗꯤ ꯑꯗꯨꯝ ꯂꯩꯔꯤꯅꯤꯗ꯫ ꯀꯩꯁꯨ ꯇꯧꯗꯦ ꯑꯁ ꯌꯨꯝꯒꯤ ꯊꯕꯛ__ ꯆ ꯆꯠꯂꯨ ꯆꯠꯂꯨ ꯍꯅꯤꯗ
ꯑꯣ
ꯅꯪꯗꯤ
ꯑ ꯑꯩꯗꯤ ꯀꯥꯏꯗꯁꯨ ꯆꯠꯇꯦ ꯑꯗꯨꯝ ꯅꯨꯡꯊꯤꯜ ꯆꯨꯞꯄ ꯑꯗꯨꯝ ꯇꯨꯝꯃꯜꯂꯦ
ꯑꯥ ꯉꯁꯤꯗꯤ ꯕꯣꯜ ꯌꯦꯡꯂꯡꯂꯣꯏꯗ꯭ꯔꯥ
ꯑꯁꯤꯗꯤ ꯁꯨꯇꯤ ꯊꯥꯔꯦ ꯁꯦꯀꯦꯟ ꯇꯗꯅꯤꯅ
ꯑꯣ ꯑꯠꯆꯥ ꯑꯆꯥ ꯁꯤꯦꯀꯦꯟ ꯁꯇꯔꯗꯦꯁꯤ ꯅꯨꯡꯉꯥꯏꯕ ꯅꯨꯃꯤꯠꯅꯤꯅꯤ
ꯍꯣꯏ ꯍꯟꯗꯛꯇꯤ ꯂꯣꯏ ꯁꯨꯇꯤ ꯊꯥꯈ꯭ꯔꯦꯅ ꯎ ꯅꯣꯇꯤꯁ ꯊꯣꯛꯑꯒ ꯨꯤ ꯖꯦꯔꯦꯜ ꯁꯨꯤ ꯄꯤꯔꯅꯦ ꯑꯗꯨꯏ ꯊꯥꯕꯅꯤꯅ ꯍꯥꯟꯅꯗꯤ ꯊꯥꯔꯝꯗꯦ
ꯑ
ꯀꯅꯥ ꯀꯅꯥ ꯂꯩꯕ꯭ꯔꯣ
ꯑꯁꯤꯗ ꯃꯤ ꯑꯃ ꯂꯩꯔꯤꯕ ꯀꯣꯜ ꯇꯧꯔꯛꯏ
ꯑꯣ
ꯗ ꯐ ꯎꯝ ꯅꯪꯗꯤ
ꯑꯩꯗꯤ ꯍꯣꯏ ꯑꯩꯗꯤ ꯏꯃꯥꯟꯅꯕꯤ ꯑꯃꯒ ꯂꯩꯃꯤꯟꯅꯩ ꯁꯤꯦꯝ ꯀꯥ ꯑꯃꯗ
ꯑ ꯍꯣꯏ ꯦꯟ ꯂ ꯂꯩꯗꯅ ꯃꯥꯥꯏ ꯃꯥꯂꯤꯅꯦ
ꯅꯠꯇꯦꯗ ꯕꯔ ꯅꯠꯇꯦ ꯎꯝ ꯍꯣꯁꯇꯦꯜꯅꯦ ꯍꯣꯁꯇꯦꯜ
ꯑꯣ ꯍꯣꯁꯇꯦꯜ ꯑꯣꯏꯕ꯭ꯔꯥ
ꯎꯝ ꯀꯥ ꯑꯃꯗ ꯃꯤ ꯑꯅꯤ ꯃꯤ ꯑꯍꯨꯝ ꯑꯗꯨꯃꯥꯏꯅ ꯂꯩꯕ
ꯒ꯭ꯔꯦꯖꯨꯑꯦꯁꯟ ꯇꯝꯂꯤꯉꯩ ꯀ ꯅꯤꯡꯁꯤꯡꯅꯛꯏ
ꯒ꯭ꯔꯦꯖꯨꯑꯦꯁꯟ ꯇꯧꯔꯤꯅꯦ ꯍꯧꯖꯤꯛꯁꯦ ꯑꯩꯈꯣꯏ ꯃꯤ ꯆꯥꯝꯃ ꯌꯥꯡꯈꯩꯒꯨꯝꯕ ꯂꯩꯌꯦꯦ
ꯎꯝ ꯁꯥꯏ ꯅꯝꯒꯅꯤ ꯑꯗꯨꯗꯤ
ꯑ ꯂꯅꯨꯡꯉꯥꯏꯌꯦꯦ ꯍꯥꯏꯗꯣꯏꯔꯥ ꯅꯨꯡꯉꯥꯏꯇꯦ ꯍꯥꯏꯗꯣꯏꯔꯥ ꯌꯨꯝꯗꯒꯤ ꯍꯦꯟꯗꯗꯤ ꯑꯝꯇ ꯂꯩꯇ꯭ꯔꯦꯗ
ꯑꯗꯨꯅꯤ ꯃꯔꯛ ꯃꯔꯛꯇꯨꯗꯤ ꯀꯩꯅꯣ ꯋꯦꯗꯔ ꯐꯠꯇꯕ ꯃꯇꯝꯒꯨꯝꯕꯗ ꯏꯔꯥꯡ ꯐꯠꯇꯕ ꯃꯇꯝꯒꯨꯝꯕꯅ ꯌꯨꯝ ꯅꯤꯡꯁꯤꯡꯂꯛꯇ꯭ꯔꯣ
ꯍꯣꯏ ꯑꯗꯨꯕꯨꯗꯤ ꯌꯃꯛ ꯅꯅꯨꯡꯥꯏꯕꯗꯤꯔ ꯑꯩꯇ꯭ꯔꯤ
ꯎ ꯑꯉꯥꯡꯒ ꯃꯥꯏꯅ ꯀꯞꯅ ꯂꯩꯔꯝꯃꯗꯤ ꯇꯣꯛꯑꯦ
ꯀꯞꯄꯨꯗꯤ ꯀꯞꯇ꯭ꯔꯦꯗ ꯑꯉꯥꯡ ꯅꯠꯇ꯭ꯔꯕꯅꯤꯅ ꯇꯔꯁꯨ ꯍ ꯍ ꯍ
ꯑꯥ
ꯈꯨꯟꯃꯨꯛ ꯅꯨꯡꯉꯥꯏꯕꯗꯤ ꯂꯩꯇ꯭ꯔꯦ
ꯍꯧꯖꯤꯛ ꯀꯥꯞꯀꯗꯕꯗꯨꯗꯤ ꯅꯣꯏ ꯁꯥꯏꯒꯤꯗ ꯀꯛ ꯈꯔ ꯀꯥꯞꯄ ꯍꯧꯔꯕ꯭ꯔꯅꯤꯗ
ꯑ ꯐꯥꯏꯦꯁꯨꯣ ꯀꯥꯄ ꯂꯣꯏꯈ꯭ꯔꯦ ꯍꯧꯖꯤꯛꯇꯤ ꯀꯞꯅꯤꯡꯗ꯭ꯔꯦ ꯍꯣꯏ
ꯀꯥꯏꯈ꯭ꯔꯕ ꯊꯃꯣꯏꯗ ꯑꯃꯨꯛ ꯃꯦꯟꯁꯟ ꯅꯠꯇꯦ ꯀꯥꯏꯈ꯭ꯔꯕ ꯊꯝꯃꯣꯏꯗꯣ ꯑꯃꯨꯛ ꯃꯦꯟꯁꯤꯟꯕ ꯍꯧꯔꯕ꯭ꯔꯣ
ꯃꯦꯟꯁꯤꯟꯈ꯭ꯔꯦ ꯑꯗꯨꯅ ꯀꯞꯄꯁꯨ ꯌꯥꯗ꯭ꯔꯦ
ꯑꯁ ꯑꯗꯨꯗꯤ ꯊꯝꯃꯣꯏ ꯐꯣꯇꯣꯒꯨꯝꯕ ꯋꯥꯛꯁꯣꯞꯁꯤꯡꯁꯤ ꯂꯣꯏꯅꯃꯛ ꯁꯤꯔꯝ꯭ꯔꯅꯤꯅ
ꯈꯠꯅꯔꯁꯨ ꯀꯞꯅꯤꯡꯕꯒ ꯐꯥꯗ꯭ꯔꯦ
ꯗꯩꯅꯤꯅꯦ ꯃꯇꯝ ꯃꯇꯝꯒꯤꯅꯤꯅꯤ ꯑꯗꯨꯒꯨꯝꯕ ꯃꯇꯝꯁꯤꯡꯗ ꯍꯧꯖꯤꯛ ꯈꯜꯂꯨꯔꯒ ꯅꯣꯛꯄꯨ ꯅꯣꯛꯅꯤꯡꯉꯤꯗ ꯏꯊꯟꯗ
ꯍꯥꯏꯗꯤ ꯃꯤꯗꯨꯅ ꯑꯍꯥꯟꯕ ꯇꯧꯔꯛ ꯄꯗꯗꯤ ꯌꯥꯝ ꯁꯥꯎꯅꯤꯡꯕꯅꯦ ꯇꯥꯎꯃꯟ ꯈꯔꯗꯤ ꯄꯦꯟꯕ ꯑꯃ ꯌꯥꯎꯔꯛꯑꯦꯕ ꯍꯣꯏ
ꯄꯨꯟꯁꯤꯒꯤ ꯂꯝꯕꯤꯅꯤ ꯑ ꯄꯨꯟꯁꯤꯒꯤ ꯂꯝꯕꯤꯅꯤ ꯀꯥꯏ ꯈꯟꯗꯣꯛꯂꯨꯕꯗ ꯌꯥꯝ ꯅꯣꯛꯅꯤꯡꯕꯅꯤꯅꯦ
ꯑꯁꯦꯡꯕ ꯑꯣꯏꯁꯨ ꯑꯣꯏꯔꯣꯏꯗꯕꯗꯀꯣ
ꯑꯗꯨꯅꯤ ꯆꯥꯝꯃ ꯃꯔꯛꯇ ꯑꯃ ꯉꯥꯛꯇ ꯈꯟꯒꯗꯕꯗ ꯀꯞ ꯑꯦ ꯀꯩꯒꯤ ꯂꯩꯕꯒꯦ ꯅꯠꯇꯔꯥ ꯑꯥ
ꯑꯍꯥꯟꯕꯗꯗꯤ ꯌꯥꯝ ꯃꯅꯨꯡ ꯆꯪꯉꯒ ꯀꯞ ꯑꯁ ꯁꯥꯕꯗꯣ ꯍꯥꯏꯗꯤ ꯋꯥꯈꯜ ꯌꯥꯝ ꯈꯟꯖꯤꯟꯕꯗꯣ ꯄꯨꯟꯁꯤꯒꯤ ꯑꯍꯥꯟꯕ ꯑꯣꯏꯔꯛꯄꯩꯅꯦꯗ
ꯑꯗꯨꯅꯤ ꯅꯨꯡꯗꯥꯡ ꯅꯨꯡꯗꯥꯡꯗꯥ ꯑ ꯅꯨꯡꯗꯥꯡ ꯅꯨꯡꯗꯥꯡꯗ ꯑ ꯄꯤꯜꯂꯣꯒ ꯆꯣꯂꯤ ꯆꯣꯂꯤ
ꯁꯦꯁ ꯅꯪꯁꯨ ꯇꯧꯔꯝꯅꯤ ꯍꯦ ꯅꯪꯒꯤ ꯈꯨꯍꯥꯏꯗꯨꯗꯤ ꯄꯩꯏꯁꯤ ꯃꯥꯅꯤꯅꯦ ꯆꯨꯝꯃꯤꯅꯦ ꯃꯤ ꯀꯅꯥꯝ ꯀꯥꯟꯗꯕ ꯂꯩꯔꯝꯃꯣꯏꯀꯣ
ꯑꯗꯨꯅꯤ ꯄꯨꯟꯁꯤ ꯂꯝꯕꯤꯁꯦ ꯑꯗꯨꯝ ꯊꯦꯡꯅꯗ꯭ꯔꯕ ꯄꯥꯈꯪ ꯂꯩꯁꯥ ꯍꯥꯏꯁꯦ ꯀꯔꯤ ꯍꯥꯏꯁꯤ ꯃꯅꯝ ꯊꯣꯛꯇꯕ ꯄꯥꯈꯪ ꯂꯩꯁꯥ ꯑꯣꯏꯔꯦ ꯑꯗꯨꯗꯤ ꯑꯗꯨ ꯊꯦꯡꯅꯗꯕ ꯄꯥꯈꯪ ꯂꯩꯁꯥꯗꯤ ꯅꯠꯇ꯭ꯔꯦ
ꯍꯣꯏ ꯃꯤ ꯈꯔꯗꯤ ꯂꯣꯌꯦꯜ ꯑꯣꯏꯕ ꯂꯩ ꯀꯩꯅꯣ ꯍꯥꯏꯗꯤ ꯁꯨꯃꯥꯏꯅ ꯇꯧꯅꯗꯕ ꯂꯩꯌꯦ ꯑꯗꯨꯕꯨ ꯆꯥꯝꯃ ꯗ ꯇꯦꯟꯒꯨꯝꯕ ꯈꯛꯅꯦꯗ
ꯇꯦꯟ ꯄꯥꯔꯁꯦꯟꯁꯨ ꯌꯧꯔꯝꯃꫭꯏꯗ ꯑꯗꯨꯝꯕꯥꯛ ꯄꯥꯈꯪ ꯂꯩꯁꯥꯕꯤꯁꯤꯡꯗꯣ ꯀꯔꯤꯒꯨꯝꯕ ꯑꯗꯨꯒꯨꯝꯕ ꯊꯦꯡꯅꯗꯅ ꯂꯨꯍꯣꯡꯈ꯭ꯔꯕ ꯃꯤꯁꯤꯡꯗꯣ ꯌꯦꯡ ꯃꯇꯨꯡ ꯃꯅꯥꯎꯒꯣ ꯇꯧꯔ ꯀꯥꯟꯁꯤꯗ ꯄꯨꯟꯁꯤ ꯂꯝꯕꯤ ꯆꯠꯊꯔꯤꯉꯩꯁꯤꯗꯒ ꯃꯣꯏ ꯑꯍꯥꯟꯕ ꯂꯨꯍꯣꯡꯖꯔꯁꯨ ꯊꯦꯡꯅꯔꯀꯥꯟꯗ ꯃꯣꯏꯅ ꯋꯥꯕꯒꯤ ꯆꯥꯡꯁꯦ ꯗꯕꯜ ꯇ꯭ꯔꯤꯄꯜꯅꯦꯕ
ꯍꯣꯏ ꯑꯗꯨꯕꯨꯗꯤꯀꯣ ꯃꯆꯥ ꯌꯥꯎꯔꯛꯇꯣꯏꯅꯤꯅ
ꯑꯥ ꯍꯥꯏꯗꯤ ꯍꯥꯟꯅ ꯊꯦꯡꯅꯔꯨꯗꯕꯅꯦ ꯑꯦꯠꯖꯁꯃꯦꯟꯗꯣ ꯍꯩꯗꯕ ꯆꯥꯡꯗꯣ
ꯎꯝ ꯃꯥꯅꯦ
ꯑꯗꯨꯒꯨꯝꯕ ꯑꯩꯈꯣꯏꯒ ꯈꯜꯂꯝꯃꯗꯤ ꯏꯃꯥꯏ ꯍꯧꯖꯤꯛꯇꯤ ꯂꯞ ꯏꯁꯇꯣꯔꯤꯗ ꯄꯤ ꯍꯩꯆ ꯗꯤ ꯁꯥꯔꯇꯤꯐꯤꯀꯦꯠ ꯇꯔꯥꯃꯨꯛ ꯄꯥꯏꯔꯤꯅꯤꯅꯦ
ꯌꯦꯁꯠ ꯄꯤ ꯍꯩꯆ ꯗꯤ ꯇꯧꯕ ꯂꯣꯏꯔꯦ ꯍꯥꯢꯌꫭ
ꯑꯥ ꯄꯤ ꯍꯩꯆ ꯗꯤ ꯂꯣꯏꯔꯦ ꯑꯗꯨꯁꯨ ꯁꯗꯤꯕꯤꯀꯦꯠꯁꯨ ꯇꯔꯥ ꯃꯨꯛꯅꯤ ꯑꯃꯨꯛꯀ ꯍꯟꯖꯤꯟ ꯍꯟꯖꯤꯟ ꯇꯝꯂꯨꯕꯗꯨ
ꯎꯝ ꯑꯩꯗꯤ ꯄꯤ ꯍꯩꯆ ꯗꯤ ꯂꯣꯏꯕꯗꯤ ꯂꯥꯏꯔꯦ ꯑꯦꯁ ꯑꯦꯁꯄꯤꯔꯦꯟꯁ ꯌꯥꯝ ꯂꯩꯌꯦ ꯆꯍꯤ ꯆꯍꯤ ꯅꯤꯄꯥꯟ ꯁꯨꯔꯦꯕ ꯀꯣꯏꯅꯕꯁꯦ ꯑꯗꯨꯒꯤ ꯃꯋꯥꯁꯨ ꯂꯧꯗ꯭ꯔꯦꯕ
ꯖꯨꯅꯤꯌꯔꯗꯒꯤ ꯁꯤꯅꯤꯌꯔꯃꯨꯛ ꯀꯥꯈ꯭ꯔ ꯖꯥꯠꯔꯥ
ꯍꯣꯏ ꯁꯤꯅꯤꯌꯥꯔ ꯀꯥꯈ꯭ꯔꯦꯕ ꯑꯗꯨꯒꯤ
ꯆꯤꯛꯄꯔꯣ ꯄ꯭ꯔꯣꯐꯦꯁꯔꯅꯦꯕ
ꯄ꯭ꯔꯣꯐꯦꯁꯔ ꯀꯥꯈ꯭ꯔꯦ ꯄꯤ ꯍꯩꯆ ꯗꯤ ꯂꯣꯏꯔꯛꯑꯗꯤ ꯄ꯭ꯔꯣꯐꯦꯁꯔ ꯀꯥꯈ꯭ꯔꯦꯕ ꯑꯗꯨꯒꯤ ꯀꯩꯝ ꯈꯟꯗ꯭ꯔꯦꯗ ꯁꯤꯒꯨꯝꯕꯁꯦ
ꯏꯈꯪ ꯈꯪꯍꯧꯗꯁꯨ ꯅꯪꯁꯨ ꯅꯩꯔꯝꯕ ꯖꯥꯠꯅꯤꯅꯦ ꯑꯩ ꯉꯛꯇ꯭ꯔꯥ ꯍꯥꯏ ꯈꯜꯂꯨꯕ ꯑꯩꯗꯤ
ꯑꯩꯗꯤ ꯑꯉꯥꯡ ꯑꯣꯏꯔꯤꯉꯩꯗ ꯑꯗꯨꯝ ꯀꯣꯏꯔꯛꯄꯅꯦꯕ ꯍꯧꯖꯤꯛꯐꯥꯎ ꯀꯣꯏꯅꯔꯤꯕ ꯑꯗꯣ ꯀꯩ ꯍꯥꯏꯗꯣꯏꯅꯣ ꯌꯥꯝ ꯂꯨꯅ ꯈꯟꯖꯤꯜꯂꯛꯇ꯭ꯔꯕꯗꯣ꯫ ꯌꯥꯝ ꯃꯥꯗꯣ ꯌꯥꯝ ꯂꯥꯡꯃꯟꯕꯒꯤ꯫
ꯑꯥ
ꯑꯗꯨꯏꯒꯤꯀꯣ ꯑꯣꯏꯔꯁꯅꯨ ꯍꯣꯏ
ꯆꯍꯤꯍꯤꯁꯦ ꯁꯂꯤ ꯏꯈꯠꯂꯛꯂꯤꯉꯩꯁꯤꯗ ꯑꯁ ꯀꯣꯏꯅꯕꯒꯨꯝꯕ ꯀꯔꯤ ꯍꯥꯏꯁꯤꯔ ꯅꯨꯡꯁꯤ ꯋꯥꯔꯤ ꯁꯥꯟꯅꯕꯒꯨꯝꯕꯁꯦ ꯀꯩꯅꯣꯝꯃꯇ ꯌꯥꯝ ꯌꯥꯝ ꯍꯪ ꯑꯣꯏꯕꯒꯨꯝ ꯇꯧꯔꯦꯅꯦ꯫ ꯆꯍꯤ ꯆꯍꯤꯗ
ꯍꯧꯖꯤꯛꯁꯤꯦꯔꯣ ꯍꯣꯏ ꯑꯗꯨꯅꯦꯕ ꯑꯦ ꯈꯜꯂꯕꯀꯣ ꯑꯩꯁꯨ ꯌꯥꯝ ꯈꯟꯈ꯭ꯔꯕꯅꯦ ꯇꯣꯛ ꯟꯈ꯭ꯔ ꯆꯦꯔꯥꯒ ꯍꯦꯛ ꯈꯥꯟ ꯃꯅꯦꯕ ꯍꯧꯖꯤ ꯑꯃꯨꯛ ꯑꯃꯨꯛ ꯅꯨꯄꯥ ꯑꯅꯧꯕ ꯀꯣꯏꯕꯁꯨ ꯀꯃꯥꯏꯅ ꯀꯣꯏꯗꯣꯏꯅꯣ ꯑꯗꯨꯅ ꯍꯦꯟꯅ ꯃꯊꯥ ꯁꯥꯈ꯭ꯔꯦ꯫
ꯑ ꯅꯑꯣꯅ ꯍꯧꯥꯎ꯭ꯔꯄꯗꯣ
ꯍꯣ ꯍꯣꯏ ꯑꯗꯨꯏ ꯈꯜꯂꯒꯀꯣ ꯇꯟꯕ ꯑꯗꯨꯏ ꯑꯣꯏꯔꯁꯅꯨꯅ ꯑꯩꯁꯨ ꯑꯗꯨꯝ ꯂꯩꯔꯒ
ꯎꯝ ꯑꯗ ꯅꯍꯥꯟ ꯀꯔꯤ ꯍꯥꯏꯁꯤꯔꯥ ꯀ꯭ꯂꯥꯁ ꯏꯂꯦꯚꯦꯟ ꯇꯨꯋꯦꯜꯕ ꯕꯤ ꯑꯦ ꯐꯥꯔꯁ ꯏꯌꯥꯔ ꯁꯦꯀꯦꯟ ꯏꯌꯔ ꯇꯝꯂꯤꯉꯩ ꯃꯇꯝꯗꯗꯤ ꯏꯃꯥ ꯏꯕꯦꯝꯃ ꯑꯁ ꯄꯨꯟꯁꯤꯁꯤꯗ ꯍꯦꯛ ꯅꯨꯡꯁꯤꯔꯕ ꯅꯨꯄꯤꯗꯨꯗ ꯂꯤꯁꯤꯡ ꯂꯤꯁꯤꯡ ꯃꯔꯛꯇ ꯈ꯭ꯋꯥꯏꯗꯒꯤ ꯐꯖꯕꯁꯤ ꯅꯪ ꯉꯥꯛꯇꯅꯤ ꯀꯥꯏꯅ ꯈꯜꯂꯝꯕ ꯑꯁꯥꯁꯤꯡꯅ ꯍꯧꯖꯤꯛ ꯈꯜꯂꯨꯔꯒ ꯌꯥꯝ ꯅꯣꯛꯅꯤꯡꯕ ꯐꯥꯎꯔꯛꯑꯦ ꯏꯊꯟꯗ
ꯇꯨꯅ
ꯅꯍꯥꯟ ꯀꯣꯏꯔꯝꯕ ꯅꯨꯄꯤꯁꯤꯡꯗ ꯍꯟꯗꯛ ꯅꯍꯥꯟꯗꯤ ꯌꯥꯝ ꯐꯠꯂꯛꯑꯦ ꯍꯥꯏꯅ ꯈꯜꯂꯝꯕ ꯅꯨꯄꯤꯁꯤꯡꯗ ꯍꯟꯗꯛ ꯌꯦꯡꯉꯥꯟꯅꯤ ꯌꯣꯡ ꯃꯥꯟꯕ ꯉꯥꯛꯇꯔ ꯋꯥꯈꯜꯅꯔ ꯈꯪꯗꯦ꯫
ꯇꯧꯕꯅꯦ ꯑꯗꯨꯗꯣ ꯅꯪꯅ ꯅꯨꯡꯁꯤ ꯑꯩꯩ ꯐꯖꯅ ꯎꯕꯅꯦꯕ ꯅꯨꯡꯁꯤꯁꯨ ꯅꯨꯡꯁꯤꯔꯨꯕꯒꯤꯀꯣ ꯃꯤꯁꯦ ꯅꯨꯡꯁꯤꯔꯗꯤ ꯑꯗꯨꯝ ꯐꯖꯕꯅꯦ꯫
ꯑꯗꯨꯝ ꯇꯧꯕ ꯃꯥꯜꯜꯂꯤ ꯍꯣꯏ ꯄꯥꯈꯪ ꯑꯃꯅ ꯂꯩꯁꯥꯕꯤ ꯑꯃꯕꯨ ꯅꯨꯡꯕꯨ ꯅꯨꯡꯁꯤꯔꯗꯤ ꯃꯣꯏꯒꯤ ꯌꯦꯟ ꯐꯥꯎ ꯅꯨꯡꯁꯤ ꯍꯥꯏ ꯍꯥꯏꯗꯨ ꯂꯩꯁꯥꯕꯤꯒꯤ ꯏꯃꯨꯡꯒꯤ ꯌꯦꯟ ꯅꯨꯡꯁꯤ ꯍꯥꯏꯗꯣ ꯑꯗꯨ ꯇꯥꯏꯞ ꯆꯠ ꯃꯥꯜꯂꯦ ꯂꯥꯐ ꯏꯁ ꯕ꯭ꯂꯥꯏꯟ ꯍꯥꯏꯕꯗ ꯁꯣꯏꯗꯣꯏ ꯁꯣꯏꯗꯣꯏꯅꯤ꯫
ꯃꯥꯅꯦ ꯁꯨꯃꯃꯦ꯫
ꯑꯗꯨ ꯑꯣꯏꯔꯁꯨ ꯑꯦꯕ꯭ꯔꯤ ꯔꯣꯖꯦꯁ ꯍꯁ ꯀꯔꯤ ꯍꯥꯏꯕ꯭ꯔꯥ ꯕꯦꯔꯐ ꯑꯦ ꯀꯔꯤ ꯍꯥꯏꯕ꯭ꯔꯥ ꯑꯦꯕ꯭ꯔꯤ ꯔꯣꯖꯦꯁ ꯍꯦꯁ ꯏꯊꯣꯟꯁ ꯀꯩ ꯍꯥꯏꯕ꯭ꯔꯥ ꯀꯃꯥꯏꯅ ꯇꯧꯔꯣ ꯁꯨꯃꯥꯏ ꯍꯥꯏꯕ ꯑꯃ ꯂꯩꯗꯅ ꯔꯣꯁꯤ ꯌꯥꯝ ꯐꯖꯔꯁꯦ ꯇꯤꯡꯈꯪ ꯑꯃꯗꯤ ꯂꯩꯕꯅꯦ ꯍꯥꯏꯗꯣ
ꯍꯣꯏ ꯁꯣꯏꯗ꯭ꯔꯦ ꯀꯩꯅꯣ ꯑꯗꯨꯕꯨꯗꯤ꯫
ꯑꯥ ꯅꯨꯡꯁꯤ ꯅꯥꯕꯁꯦ ꯀꯌꯥꯃꯨꯛ ꯅꯨꯡꯉꯥꯏꯖꯔꯁꯨ ꯃꯅꯨꯡꯗ ꯍꯨꯠꯄ ꯑꯃꯗꯤ ꯌꯥꯎꯋꯦꯕ꯫
ꯍꯣꯏ ꯅꯣꯛꯅꯤꯡꯗ꯭ꯔꯥ ꯄꯨꯟꯁꯤꯁꯦ ꯄꯣꯛꯔꯛꯑꯦ ꯆꯥꯎꯔꯛ ꯑꯦ ꯁ꯭ꯀꯨꯜ ꯀꯥꯔꯦ ꯅꯨꯄꯤ ꯀꯣꯏꯔꯅꯤ꯫ ꯌꯨꯝ ꯄꯥꯜꯂꯅꯤ ꯅꯆꯥ ꯄꯣꯛꯑꯅꯤ ꯂꯣꯏꯈꯤꯗꯣꯏꯅꯦ ꯍꯥꯏꯕ
ꯑꯥ ꯑꯁꯦꯡꯕ ꯅꯨꯄꯤ ꯃꯈꯩꯁꯦ ꯁꯨꯃꯥꯏꯅ ꯇꯧ ꯃꯥꯜꯂꯤꯀꯣ ꯅꯨꯄꯥꯅ ꯀꯣꯏꯔꯝꯃꯗꯤ ꯌꯥꯝ ꯗꯤꯠ ꯑꯃ ꯂꯩꯔꯝꯕ ꯃꯥꯜꯂꯦꯗ ꯅꯨꯄꯤ ꯈꯣꯏꯁꯤꯀꯣ ꯑꯩꯈꯣꯏ ꯑꯩꯈꯣꯏꯗꯤ ꯑꯦꯛꯁꯄꯤꯔꯤꯌꯦꯦꯟꯁ ꯂꯩꯔꯨꯗꯕꯅꯤ ꯈꯪꯕꯨꯗꯤ ꯈꯪꯗꯦ ꯑꯗꯨꯕꯨ
ꯈꯪꯗꯦꯗ ꯑꯩꯗꯤ ꯌꯥꯝ ꯀꯣꯏꯔꯛꯇꯕꯅꯤꯅ ꯑꯗꯨꯗꯤ ꯈꯪꯗꯦ꯫
ꯍꯥꯏꯗꯤ ꯃꯍꯧꯁꯥ ꯂꯩꯗꯅ ꯅꯨꯄꯤꯒꯤ
ꯍꯥꯏꯕꯗꯤ
ꯁꯨꯃꯥꯏꯅ ꯇꯧꯗ꯭ꯔꯣ ꯌꯥꯝ ꯄꯣꯝꯕꯁꯨ ꯅꯠꯇꯕ ꯍꯥꯏꯕꯗꯤ ꯂꯩꯗꯨꯅ ꯑꯩꯈꯣꯏꯕꯨ ꯑꯩꯈꯣꯏꯁꯤ ꯁꯨꯃꯥꯏꯅ ꯇꯧꯋꯦ ꯑꯁ ꯅꯨꯄꯤ ꯑꯃꯅꯕꯨ ꯑꯁ ꯅꯨꯄꯥ ꯑꯃꯕꯨ ꯑꯩꯁ ꯌꯥꯝ ꯆꯥꯏ ꯌꯥꯝ ꯐꯖꯩ ꯍꯥꯏꯅ ꯍꯥꯏꯗꯣꯛꯇ꯭ꯔꯁꯨ ꯀꯩꯅꯣ ꯇꯧꯗ꯭ꯔꯁꯨ ꯌꯥꯝ ꯏꯁꯥꯅ ꯌꯥꯝ ꯊꯥꯒꯠꯆꯕ ꯌꯥꯝ ꯀꯔꯤ ꯍꯥꯏꯁꯤꯔꯥ ꯂꯦꯚꯦꯜ ꯑꯃꯗ ꯀꯥꯈꯠꯄꯅ ꯋꯥꯈꯜꯗ ꯂꯩꯔꯝꯅꯅꯤꯗ
ꯇꯧꯕꯅꯤꯅ ꯑꯗꯨꯕꯨꯗꯤ ꯎꯝ ꯑꯩꯁꯨ ꯅꯨꯄꯤꯅꯤꯅ ꯈꯪꯉꯦꯕ ꯍꯥꯏꯗꯤ ꯀ ꯏꯄꯥ ꯑꯃꯁꯤꯅ ꯂꯥꯏꯛ ꯄꯥꯝꯃꯦ ꯅꯨꯡꯁꯤꯌꯦꯒ ꯍꯥꯏꯔꯛꯄꯁꯦ ꯍꯦꯟꯅ ꯀꯃꯥꯏ ꯍꯥꯏꯗꯣꯏꯅꯣ ꯍꯥꯏꯕ ꯍꯩꯇꯦ ꯑꯣꯏꯕ ꯍꯥꯏꯒꯦꯔꯥ ꯑꯗꯨꯃꯥꯏ ꯑꯣꯏꯔꯒ ꯚꯦꯂꯨ ꯚꯦꯂꯨꯗꯣ ꯂꯩꯍꯟ ꯑꯣ ꯑꯥ ꯃꯊꯟꯗꯣ ꯊꯥꯒꯠꯄꯒꯤ ꯃꯤꯗꯨꯣ ꯚꯦꯂꯨ ꯂꯩꯇꯕꯒꯤ ꯇꯥꯏꯞꯇ ꯈꯟꯕꯒꯤ ꯇꯥꯏꯞꯇ ꯇꯧꯔꯅꯦ ꯇꯧꯗꯤ ꯇꯧꯔꯦ
ꯑꯁ ꯄꯥꯈꯪꯈꯣꯏꯁꯤꯅꯀꯣ ꯑꯁ ꯌꯥꯝꯅ